ꯎꯝ ꯍꯜꯂꯣ ꯍꯜꯂꯣ ꯑꯣ ꯕ꯭ꯔꯣ ꯇꯥꯕ꯭ꯔꯣ
ꯍꯣꯏ ꯇꯥꯔꯦ
ꯑꯣ ꯀꯩ ꯃꯊꯦꯜ ꯇꯧꯔꯒꯦ ꯉꯁꯤꯒꯤ
ꯑ ꯉꯁꯤ ꯌꯦꯟ ꯆꯥꯏꯌꯦ ꯉꯁꯤ
ꯑꯁ ꯑꯍꯧꯕꯗ ꯆꯥꯔꯕꯣ
ꯈꯪꯗꯦ ꯍꯟꯗꯛ ꯎꯝ ꯈꯔ ꯇꯅ ꯆꯥꯕ
ꯑꯣ ꯕ꯭ꯔꯣꯕꯨ ꯀꯩꯗꯧꯔꯝꯕꯅꯣꯅꯦ
ꯀꯩꯅꯣ ꯅꯦꯠꯁꯨ ꯅꯨꯡꯉꯥꯏꯇꯦ ꯈꯪꯗꯦ ꯅꯦꯠ ꯈꯔ ꯐꯕ ꯃꯐꯝꯗꯨꯗ ꯂꯩꯔꯦ ꯍꯧꯖꯤꯛ
ꯑꯣ
ꯎꯝ ꯃꯩꯇꯩꯤ ꯑꯣꯏ ꯂꯩꯌꯦ ꯅꯣꯡ ꯆꯨꯕꯒꯦ ꯑꯣ ꯏꯉꯦ
ꯑꯣ ꯑꯩꯈꯣꯏꯁꯨꯦ ꯅꯣꯡꯕꯨꯗꯤ ꯃꯪꯉꯤ ꯇꯥꯕꯨꯗꯤ ꯇꯥꯗ꯭ꯔꯤ ꯎꯝ ꯕ꯭ꯔꯣ ꯉꯔꯥꯡꯗꯤ ꯣꯜ ꯌꯦꯡꯕ꯭ꯔꯣ
ꯣꯜ ꯀꯩꯅꯣ ꯑꯣ ꯀꯌꯥ ꯅꯨꯡꯉꯥꯏꯇꯕꯒꯦ ꯑꯗꯨꯝ ꯈꯔ ꯌꯦꯡꯉꯣꯝ ꯑꯗꯨꯗꯤ ꯃꯣꯔꯅꯤꯡꯗ
ꯑꯕꯨ
ꯎ ꯀꯣꯔꯤꯌꯥ ꯃꯣꯔꯅꯤꯡ ꯁꯤꯛꯁ ꯊꯥꯔꯇꯤ ꯑꯣ ꯑꯗꯨꯗ ꯑꯗꯨ ꯑꯗꯨꯒꯤꯗꯣ ꯌꯦꯡꯉꯦ
ꯑꯣ
ꯗꯦꯗ ꯟꯕ꯭ꯔꯣ
ꯌꯦꯡꯡ ꯀꯦꯗ ꯄꯣꯏ ꯇꯗꯨꯅ
ꯎꯝ ꯍꯝ
ꯀꯩꯅꯣꯪꯒꯅꯦꯕꯣꯕꯣ ꯋꯥꯁꯦ ꯀꯩꯅꯣ ꯏꯗꯤꯅꯦ ꯃ꯭ꯔ ꯑꯕꯣ ꯍꯥꯁ ꯀ ꯕꯣꯒꯤ ꯀꯩꯅꯣꯗꯣ ꯕꯣꯒꯤ ꯈꯨꯟꯗꯣ ꯀꯩꯅꯣ ꯅꯠꯇ꯭ꯔꯣ ꯀꯩꯕ ꯈꯧꯄꯨꯝꯗꯨꯣ ꯅꯠꯇ꯭ꯔꯣ
ꯎꯝ ꯃꯥꯅꯦ ꯍꯄꯣꯝꯗꯩꯅꯦ
ꯕ꯭ꯔꯣ ꯍꯣꯏꯒꯤ ꯃꯐꯝꯗꯗꯤ ꯀꯣꯏꯕ ꯌꯥꯕ ꯃꯐꯝꯗꯗꯤ ꯀꯌꯥꯝ ꯂꯩ ꯐꯖꯕ
ꯃꯐꯝꯁꯦ ꯑꯗꯨꯝ ꯂꯩꯑ ꯋꯥꯇꯔ ꯐꯣꯜꯁ ꯂꯩꯑ ꯐꯣꯜꯁ ꯑꯗꯨꯒ ꯀꯦꯞꯁꯨ ꯂꯩꯕꯅꯦ ꯀꯦꯞ ꯀꯦꯞ ꯂꯩꯌꯦ ꯑꯗꯨꯒ ꯑꯗꯨꯝ ꯈꯨꯕꯗꯥꯑ ꯅꯀꯣ ꯍꯥꯏꯏꯌꯦ ꯈꯨ ꯇꯥꯏ ꯍꯊ ꯇ꯭ꯔꯥꯟꯁꯂꯦꯠ ꯇꯧꯔꯗꯤ ꯀꯦꯞꯕ ꯍꯥꯏꯕꯗꯨꯅꯤ
ꯑꯣ ꯑꯩꯈꯣꯏ ꯑꯗꯨꯝ ꯆꯪꯕ ꯌꯥꯒꯗ꯭ꯔꯣ
ꯪ ꯈꯪꯗꯦ ꯆꯪꯕ ꯌꯥꯌꯦ ꯑꯗꯨ ꯍꯧꯖꯤꯛꯛꯇꯤ ꯏꯔꯥꯡ ꯂꯩꯅ
ꯍꯥꯏꯗꯤ ꯀꯩꯅꯣꯒꯨꯝꯕꯩ ꯀꯩꯅꯣꯒꯤ ꯈꯨꯜꯗ ꯂꯩꯕ꯭ꯔꯥ ꯄꯨꯀꯤ ꯈꯨꯠꯀ ꯇꯥꯕ꯭ꯔꯥ ꯃꯔꯛꯇ
ꯎꯝ
ꯑꯆꯥ ꯑꯆꯥ ꯂꯕꯤ ꯂꯥꯛ ꯀꯗꯀꯣ
ꯑꯃ ꯂꯩꯕ ꯃꯤ ꯑꯗꯨꯗ ꯂꯩꯕ ꯑꯗꯨꯒ ꯆꯠꯄ ꯌꯥꯐꯝ ꯃꯇꯝꯗ ꯑꯗꯨꯝ ꯀꯣꯜ ꯑꯗꯨꯝ ꯇꯧꯔ ꯂꯥꯛꯑꯣ ꯑꯩ ꯀꯩꯅꯣ ꯑꯥ ꯆꯠꯃꯤꯟꯅꯕꯁꯨ ꯌꯥꯏ
ꯑꯥ
ꯑꯗꯨꯗꯤ ꯑꯗꯨꯝ ꯍꯥꯞꯄꯤꯒꯦ
ꯍꯧꯖꯤꯛ ꯀꯔꯥꯡꯒꯏ ꯁꯤꯗ ꯌꯥꯗꯤ ꯌꯥꯔꯣꯏꯗꯦꯀꯣ
ꯌꯥꯔꯣꯏ ꯍꯧꯖꯤꯛꯇꯤ ꯌꯥꯔꯣꯏ ꯑꯩꯈꯣꯏꯁꯨ ꯆꯠꯄ ꯌꯥꯗꯦꯅꯦ
ꯨꯡꯉꯥꯏꯔꯣꯒꯗꯤꯅꯦꯕ꯭ꯔꯣ ꯋꯥꯇꯔꯐꯣꯜꯒꯗꯤꯅꯤ
ꯅꯨꯡꯉꯥꯏꯕꯅꯦ ꯏꯝꯐꯥꯜ ꯀꯩꯅꯣ ꯈꯧꯄꯨꯝꯁꯤ ꯕꯦꯂꯤ ꯃꯆꯥꯅꯦꯕ ꯕꯂꯤ ꯃꯆꯥꯅꯦ ꯑ ꯑꯗꯨ ꯕꯦꯂꯤꯁꯦ ꯂꯧꯕꯨꯛꯅ ꯑꯌꯥꯝꯕꯅꯦꯕꯀꯣ ꯂꯧꯕꯨꯛꯇꯒꯤ ꯏꯁꯤꯡ ꯗꯥꯝꯗꯒꯤ ꯍꯥꯏꯔꯣ ꯗꯥꯝ ꯑꯃ ꯂꯩꯅ ꯀꯄꯨꯝꯗ
ꯑꯥ
ꯑꯗꯨ ꯂꯣꯏ ꯏꯁꯤꯡ ꯂꯣꯏꯅꯃꯛ ꯕꯦꯂꯤꯗꯒꯤ ꯈꯣꯝꯒꯠꯂꯒ ꯁꯤ ꯈ꯭ꯋꯥꯏꯗꯒꯤ ꯃꯅꯤꯡ ꯃꯆꯤꯟꯗꯀꯣ ꯑ ꯂꯥꯁ ꯇ ꯀꯩꯅꯣꯗ ꯋꯥꯇꯔ ꯐꯣꯜꯁꯇ ꯕꯦꯂꯤꯗꯒꯤ ꯏꯁꯤꯡ ꯃꯌꯥꯝꯗꯨ ꯋꯥꯇꯔꯐꯣꯜꯁꯇ ꯇꯥꯕꯅꯦꯕ ꯑꯗꯨ ꯑꯗꯨꯗꯨꯕꯂꯤꯒꯤ ꯏꯁꯤꯡ ꯃꯌꯥꯝꯗꯣ ꯀꯩꯅꯣ ꯋꯥꯇꯔꯐꯣꯜꯁ ꯑꯗꯨꯗ ꯇꯥꯕꯅꯦꯕ ꯏꯁꯤꯡꯗꯣ
ꯁ ꯅꯨꯡꯗꯤ ꯅꯨꯡꯉꯥꯏꯔꯝꯒꯅꯤꯅꯦꯀꯣ
ꯎꯝ ꯑꯁ ꯅꯣꯡꯖꯨ ꯍꯧꯖꯤꯛ ꯍꯧꯖꯤꯛ ꯃꯇꯝꯁꯤꯗꯤ ꯑꯁ ꯏꯁꯤꯡ ꯈꯨꯌꯥꯝꯗꯨꯣ ꯀꯤ ꯀꯕꯨꯀꯤ ꯅꯦ ꯍ ꯃꯅꯥꯛꯇꯁꯨ ꯆꯪꯕ ꯌꯥꯗꯦ ꯑꯁ ꯃꯣꯏꯒꯤ ꯐꯣꯁ ꯃꯊꯛꯇꯒꯤ ꯐꯣꯁ ꯇꯥꯔꯛ ꯀꯗꯣ ꯃꯣꯏꯣꯏ ꯋꯥꯕ ꯑꯗꯨ ꯃꯤꯇꯔꯁꯨ ꯀꯥꯎꯔꯤꯅꯦ ꯃꯤꯇꯔꯁꯨ ꯀꯌꯥꯃꯨꯛ ꯀꯥꯎ ꯇ꯭ꯋꯦꯟꯇꯤꯃꯨꯛ ꯍꯥꯏꯕ꯭ꯔꯥ ꯑꯩ ꯑꯃꯨꯛ ꯀꯥꯎꯔꯦ ꯑꯗꯨ ꯑꯦꯛꯖꯦꯛꯇꯣ ꯃꯤꯇꯔꯁ ꯌꯥꯝ ꯋꯥꯡꯕꯅꯦ
ꯏꯁꯤꯡꯒꯤ ꯐꯣꯔꯁꯁꯤ ꯌꯥꯝ ꯀꯟꯕ꯭ꯔꯥ
ꯍꯣꯏꯅꯦ ꯍꯧꯖꯤꯛ ꯔꯦꯅꯤ ꯁꯤꯖꯟꯗꯀꯣ
ꯑꯥ
ꯑꯗꯨꯗꯤ ꯑꯁ ꯍꯥꯏꯀꯥꯟꯗꯦꯍꯦ ꯃꯤ ꯁꯤꯅꯤ ꯆꯪꯉꯗꯤ ꯃꯤ ꯁꯤꯅꯤꯗ
ꯑꯣ ꯃꯤꯅꯦ ꯀꯦꯃꯂꯥꯅꯒꯕꯔꯕꯣ ꯑꯗꯨ
ꯑꯗꯨꯝ ꯍꯥꯟꯅꯗꯤ ꯀꯩꯅꯣ ꯏꯔꯥꯡ ꯊꯣꯛꯇ꯭ꯔꯤꯉꯩꯗꯗꯤ ꯑꯗꯨꯝ ꯄꯪꯂꯇ ꯂꯥꯛꯑꯦ ꯕꯥꯏꯛ ꯔꯥꯏꯗꯔ ꯤꯡꯒꯨꯝꯕꯁꯨ ꯑꯗꯨꯝ ꯂꯥꯛꯑꯦ ꯇꯨꯔꯤꯁ ꯃꯌꯥꯝ ꯑꯃ ꯂꯥꯛꯄꯅꯤ ꯍꯧꯖꯤꯛꯇꯤ ꯑꯦꯔꯤꯌꯥꯗ ꯂꯩꯕꯁꯤꯡ ꯑꯗꯨ ꯖꯒꯥ ꯑꯅꯛ ꯑꯅꯛꯄ ꯂꯩꯕꯁꯤꯡ ꯀꯣꯏꯊꯣꯛꯄ ꯁꯟꯗꯦꯒꯨꯝꯕꯗ ꯑꯗꯨꯝ ꯀꯣꯏꯊꯣꯛꯄꯒꯨꯝꯕ ꯈꯛꯇꯅꯤꯗ ꯍꯧꯖꯤꯛ ꯀ ꯀꯌꯥ ꯌꯥꯝ ꯂꯥꯛ ꯇ꯭ꯔꯦ
ꯔꯣꯍꯤꯅꯗꯤ ꯀꯌꯥꯃ ꯂꯝ ꯂꯒꯌꯥ
ꯑꯩ ꯌꯥꯝ ꯅꯥꯛꯈ꯭ꯔꯦꯗ ꯑꯩꯁꯨ ꯑꯗꯨꯝ ꯆꯠꯀꯦꯗꯤ ꯑꯗꯨꯝ ꯉꯥꯛꯄꯅꯤꯅ ꯑꯗꯨꯝ ꯑꯗꯨꯝ ꯆꯂꯦ ꯆꯅꯤꯡꯕꯨ ꯐꯥꯎ ꯑ ꯔ ꯏꯔꯣꯏꯕꯒꯨꯝꯕ ꯐꯥꯎꯗ ꯑꯗꯨꯝ ꯂꯥꯛꯑꯒ ꯏꯔꯣꯏ ꯏꯔꯦ
ꯑꯥ
ꯑꯗꯨꯅ ꯑꯗꯨꯅꯦ ꯑꯗꯨꯒ ꯀꯦꯞꯁꯨ ꯑꯗꯨꯝ ꯐꯖꯕꯅꯦ ꯀꯦꯞꯇꯣ ꯀꯩꯅꯣꯅꯦꯕ ꯅꯨꯡꯅꯦꯕ ꯅꯨꯡꯒꯤ ꯃꯅꯨꯡ ꯃꯅꯨꯡꯅꯦꯕꯀꯣ
ꯑꯥ
ꯃꯅꯨꯡ ꯆꯪꯕ ꯌꯥ ꯃꯅꯨꯡꯗ ꯀꯩꯅꯣ ꯖꯥꯒꯥ ꯌꯥꯝ ꯆꯥꯎꯅ ꯂꯩꯕ
ꯑ
ꯅꯨꯡ ꯑꯆꯧꯕꯗꯨꯅ ꯈꯜꯂꯒ ꯂꯩꯕꯀꯣ
ꯑ
ꯑꯗꯨꯒ ꯅꯨꯡꯗꯨꯒꯤ ꯏꯁꯤꯡꯁꯨ ꯈꯔ ꯈꯔ ꯇꯥꯕꯅꯦ ꯀꯩꯅꯣ ꯑ ꯅꯨꯡꯒꯤ ꯃꯊꯛꯇ ꯀꯣ ꯑꯗꯨ ꯃꯈꯥꯗꯅ ꯑꯗꯨꯝ ꯆꯥꯛ ꯌꯦꯟꯁꯥꯡ ꯊꯣꯡꯉꯒ ꯄꯤꯛꯅꯤꯛꯀꯨꯝꯕ ꯑꯗꯨꯝ ꯆꯠꯅꯕꯅꯦ ꯄꯇ ꯇꯧꯕ ꯑꯗꯨ ꯄꯤꯛꯅꯤꯛ ꯑꯗꯨꯒꯨꯝꯕ ꯇꯧꯅꯕꯅꯦ ꯑꯗꯨꯝ ꯅꯨꯡꯉꯥꯏꯕꯅꯦ ꯒꯥꯔꯤ ꯀ ꯁꯨ ꯌꯧꯔꯕꯅꯦ ꯍꯧꯖꯤꯛꯀꯥꯟ ꯑꯗꯨ ꯀꯦꯞ ꯇꯨꯁꯨ ꯋꯥꯇꯔꯐꯣ ꯑꯗꯨ ꯑꯗꯨ ꯑꯅꯤ ꯑꯗꯨꯒ ꯈꯧꯄꯨꯝ ꯍꯥꯏꯔꯤꯁꯦ ꯎꯝ
ꯎ
ꯈꯧꯄꯨꯝ ꯍꯥꯏꯁꯦ ꯀꯩꯅꯣ ꯃꯐꯝ ꯑꯃꯒꯤ ꯃꯤꯡ ꯂꯧꯕꯅꯦꯕ ꯈꯧꯄꯨꯝ ꯍꯥꯏꯁꯦ ꯈ ꯍꯥꯏꯚꯁꯦ ꯃꯩꯇꯩꯂꯣꯟꯅ ꯀꯔꯤ ꯍꯥꯏꯁꯤꯔꯣ ꯈꯧ ꯍꯥꯏꯁꯦ ꯀ꯭ꯂꯤꯐꯇꯣ ꯃꯥꯎꯟꯇꯦꯟ ꯀ꯭ꯂꯤꯐꯇꯣ ꯈꯧ ꯍꯥꯏꯕꯁꯦ ꯃꯩꯇꯩꯂꯣꯟ ꯅ
ꯃꯥꯎꯟꯇꯦꯟ ꯄꯤ ꯃꯥꯎꯟꯇꯦꯟ ꯄꯏꯁꯕ
ꯀ꯭ꯂꯤꯞ ꯉꯝꯂꯒ ꯂꯩꯕꯗꯨꯃꯛ ꯌꯥꯝ ꯉꯝꯕ ꯆꯤꯡꯗ
ꯑꯥ
ꯑꯗꯨꯗ ꯊꯣꯡꯒꯨꯝꯅ ꯆꯤꯡꯗꯣ ꯊꯣꯡꯒꯨꯝꯅ ꯃꯌꯥꯏꯗ ꯃꯤ ꯃꯤ ꯈꯛꯇ ꯆꯠꯄ ꯌꯥꯕ ꯒꯦꯞꯇꯣ ꯁꯤ ꯎꯝ ꯐꯤꯠꯁꯨ ꯌꯧꯗ꯭ꯔꯦꯗ ꯒꯦꯞ ꯈꯔ ꯂꯩꯔꯒ ꯂꯦꯐ ꯂꯦꯐ ꯔꯥꯏꯠꯁꯦ ꯀꯩꯅꯣꯅꯦ ꯌꯥꯝ ꯉꯝꯕ ꯆꯤꯡꯅꯦꯕ ꯃꯌꯥꯏꯗ ꯃꯤ ꯈꯛ ꯆꯠꯄ ꯌꯥꯕ ꯑꯗꯨꯝ ꯂꯩꯕ ꯀꯄꯨꯝ ꯍꯥꯏꯁꯦ ꯊꯣꯡ ꯍꯥꯏꯕꯅꯦꯕ ꯈꯧ ꯍꯥꯏꯁꯤꯅ ꯀ꯭ꯂꯤꯞ ꯑꯗꯨ ꯎꯞ ꯃꯥꯏꯁꯤꯦ ꯊꯣꯡ ꯍꯥꯏꯕꯅꯦꯕ
ꯑꯣ
ꯎꯝ ꯊꯣꯡꯒꯨꯝꯅ ꯎꯝ ꯍꯣꯏ ꯑꯗꯨ ꯃꯐꯝ ꯑꯃꯅꯦ ꯑꯗꯨꯁꯨ ꯌꯥꯝꯅ ꯅꯨꯡꯉꯥꯏꯕꯅꯦ ꯑꯗꯨ ꯑꯗꯨ ꯀꯥ ꯌꯥꯝ ꯌꯥꯝ ꯋꯥꯡꯅ ꯆꯤꯡꯗꯀꯣ ꯑꯗꯨ ꯑꯗꯨ ꯃꯊꯛ ꯀꯥꯔꯗꯤ ꯑꯗꯨꯝ ꯈꯄꯨꯡ ꯕꯦꯂꯤ ꯌꯦꯡꯉꯀꯥꯟꯗ ꯑꯗꯨꯝ ꯐꯥꯖꯕꯅꯦ
ꯑꯁ ꯌꯦꯦꯅꯤ ꯏꯔꯔꯕꯣꯗꯨꯗꯤ
ꯎꯝ ꯁꯤꯔꯏ ꯁꯤꯔꯏ ꯆ ꯆ ꯂꯕꯣ
ꯁꯠꯇ꯭ꯔꯤ ꯌꯦꯟꯁ ꯁꯤꯔꯣꯏꯗꯤ ꯍ꯭ꯔꯨꯜꯒꯤꯗꯣ ꯅꯠꯇ꯭ꯔꯣ ꯆꯠꯇ꯭ꯔꯤꯌꯦ
ꯅꯦ ꯃꯣꯏꯗ ꯌꯥꯝ ꯋꯥꯡꯅ ꯀꯩꯅꯣ ꯂꯩꯕ ꯎꯝ ꯎꯝ ꯅꯨꯡꯥꯏ ꯅꯤ ꯀꯣꯏꯔꯥꯛꯑꯣ
ꯑꯣ ꯀꯣꯏꯕ ꯌꯥꯗꯤ ꯀꯣꯏꯔꯛꯀꯦ ꯅꯣꯡꯃ
ꯎꯝ
ꯁꯤ ꯅꯣꯡꯇꯥꯏ ꯍꯥꯏꯔꯣ
ꯍꯣꯏ ꯅꯣꯡ ꯇꯥꯏ ꯌꯥꯝ ꯀꯗꯤ ꯇꯥꯗꯕ ꯑꯗꯨꯝ ꯀꯔꯤ ꯍꯥꯏꯁꯤꯔꯦ ꯑꯗꯨꯝ ꯇꯥꯔ ꯂꯩꯕ ꯃꯆꯥ ꯃꯆꯥꯗꯣ
ꯑꯥ
ꯎꯝ
꯭ꯔꯣ ꯗꯤ ꯀꯩꯅꯣꯒꯨꯝꯕꯗꯤ ꯇꯧꯕ꯭ꯔꯣ ꯍꯧꯁꯦ ꯑ ꯁꯗꯤ ꯂꯧ ꯅꯨꯡꯍꯧ ꯎꯅꯕꯒꯤ ꯀꯩꯅꯣꯗꯤ ꯇꯧꯕ꯭ꯔꯣꯕ
ꯎꯝ ꯍꯧꯖꯤꯛ ꯀꯩꯅꯣ ꯂꯧ ꯎꯕ ꯍꯧꯔꯦ
ꯂꯧꯕꯕ ꯍꯧꯔꯦꯕꯀꯣ
ꯎꯝ ꯀꯩꯅꯣ ꯍꯣꯏ ꯍꯧꯖꯤꯛꯀꯤ ꯑꯗꯨꯝ ꯍꯣꯏ ꯌꯥꯔꯦꯗ ꯏꯁꯤꯡꯗꯤ ꯃꯔꯥꯡ ꯀꯥꯏꯔꯦ ꯗꯥꯝꯁꯨ ꯂꯩꯕꯅꯤꯅ
ꯑꯣ ꯑꯩꯈꯣꯏ ꯁꯣꯝꯗꯗꯤ ꯅꯣꯡ ꯀꯌꯥ ꯇꯥꯗꯦꯕꯀꯣ
ꯎꯝ
ꯑꯗꯨꯅ ꯅꯣꯡ ꯉꯥꯏꯅꯔꯤ ꯍꯥꯏ
ꯀꯃꯥꯏꯅ ꯇꯧꯁꯤꯔꯛꯈꯣ ꯏꯁꯤꯡꯁꯦ ꯀꯩꯅꯣꯗꯤ ꯂꯩ ꯑ ꯑꯗꯨꯝ ꯃꯔꯥꯡ ꯀꯥꯏꯔꯦ ꯎꯝ ꯑꯗꯨꯝ ꯂꯧ ꯂꯤꯡꯕꯗꯣ ꯂꯣꯏꯔꯦꯗ ꯍꯧꯖꯤꯛꯁꯦ ꯑꯌꯥꯝꯕꯅ
ꯑꯣ ꯕ꯭ꯔ‌ꯣ ꯍ‌ꯣꯏꯒꯤꯗꯤ ꯂꯩ ꯅ‌ꯣꯡꯃꯠꯇ ꯈꯣꯏꯕꯗꯤ ꯀꯩꯅ ꯈꯣꯏ ꯑꯗꯨꯝ ꯇꯦꯛꯇꯔꯒꯨꯝꯕ ꯑꯗꯨꯝ ꯀꯩꯅꯣꯅ ꯑꯗꯨꯝ ꯃꯦꯆꯤꯟꯅ ꯑꯗꯨꯝ ꯈꯣꯏꯕ꯭ꯔꯥ ꯅꯠꯇ꯭ꯔꯒ ꯀꯃꯥꯏꯅ ꯇꯧꯌꯤ
ꯍꯣꯏ ꯑꯌꯥꯝꯕꯗꯤ ꯑ ꯃꯦꯆꯤꯟꯅꯥ ꯑꯗꯨꯝ ꯇꯧꯔꯦ ꯇ꯭ꯔꯦꯛꯇꯔ ꯑꯗꯨ ꯀꯕꯨꯨꯇꯥ ꯑꯗꯨꯅ ꯇꯧꯔꯦ ꯑꯗꯨꯒ ꯀꯩꯅꯣ ꯂꯤꯡꯕ ꯂꯤꯡꯕ ꯅꯨꯃꯤꯠꯇꯗꯤꯀꯣ
ꯑꯥ
ꯀꯩꯅꯣ ꯁꯟꯁꯨ ꯆꯪꯂꯒ ꯀꯩꯅꯣ ꯇꯧꯔꯦ ꯂꯦꯚꯂꯤꯡ ꯇꯧꯕꯗꯣ ꯎꯝ ꯎꯝ ꯀꯩꯅꯣ ꯂꯤꯡꯕ ꯅꯨꯡꯉꯥꯏꯅꯕ ꯂꯦꯕꯂꯤꯡ ꯇꯧꯔ ꯇꯧꯕꯗꯣ ꯑꯗꯨꯅ ꯁꯟ ꯑꯗꯨꯝ ꯇꯧꯔꯦ ꯎꯝ ꯎꯝ
ꯀꯅ‌ꯣꯗꯤ ꯅ‌ꯣꯏꯗꯤ ꯎꯝ ꯍꯥꯏꯔꯣ ꯍꯥꯏꯔꯣ
ꯕ꯭ꯔꯣꯍ‌ꯣꯏꯗꯤ ꯀꯩꯀꯩ ꯐꯧꯁꯦ ꯃꯈꯟ ꯊꯥꯅꯕ ꯀ꯭ꯔꯣꯞꯇ ꯈ ꯊꯝꯕ ꯀ꯭ꯔꯣꯞꯇ ꯊꯥꯏ ꯑꯌꯥꯝꯕꯅ
ꯐꯧ ꯊꯥꯕꯗꯨꯔꯣ
ꯑꯥ ꯌꯥꯏ ꯚꯔꯥꯏꯇꯤ
ꯑꯣ ꯍꯣ ꯍ‌ꯣ ꯍ‌ꯣ ꯍ‌ꯣ ꯚꯦꯔꯥꯏꯇꯤ ꯂꯩꯌꯦ ꯀꯔꯤ ꯀꯔꯤꯅꯣ ꯗ꯭ꯔꯝ ꯍꯥꯏꯕ꯭ꯔꯥ ꯑꯗꯨ ꯗ꯭ꯔꯝꯐꯧ ꯑꯗꯨꯒ ꯑꯁ ꯑꯩꯗꯤ ꯀꯥꯎꯔꯦꯍꯦ
ꯑꯣ
ꯀꯥꯎꯔꯦ ꯑꯩ ꯌꯨꯝꯗ ꯄꯥꯛꯅ ꯂꯩꯇꯕꯀꯣ ꯑꯗꯨꯒꯤ ꯎꯝ ꯂꯧ ꯁꯁꯨ ꯀꯌꯥ ꯀꯩꯅꯣ ꯇꯧꯗ꯭ꯔꯦ ꯎꯝ ꯍꯧꯖꯤꯛ ꯅꯣꯏ ꯂꯩꯐꯝꯗꯁꯨ ꯀꯩꯅꯣ ꯍꯧꯔꯅꯤꯅ ꯇ꯭ꯔꯦꯛꯇꯔꯒꯨꯝꯕ ꯆꯪꯕ ꯍꯧꯔꯅꯤꯅ
ꯑ ꯍꯧꯗꯤ ꯍꯧꯗꯤ ꯍꯧꯔꯦꯕꯀꯣ
ꯑꯥ
ꯑꯗꯨꯗꯗꯤ ꯋꯥꯠꯄꯥꯒꯤ ꯍꯥꯏꯒꯗ꯭ꯔꯥ ꯌꯥꯗꯕ ꯍꯥꯏꯇꯥꯔꯦꯅꯦ ꯍꯧꯕꯗꯣ ꯑꯗꯨꯃꯥꯏꯅ ꯇꯧꯋꯦ
ꯎꯝ
ꯣꯡꯝ ꯇꯥꯗꯕ ꯄꯥꯅ
ꯎꯝ
ꯑꯗꯨ ꯃꯥꯏꯅ ꯎ ꯂꯩꯦ ꯁꯤꯗꯤ ꯑꯗꯨꯝ ꯀ꯭ꯂꯥꯎꯗꯤꯗꯤ ꯑꯣꯏꯔꯒ ꯅꯣꯡ ꯇꯥꯗꯕꯗꯣ ꯑꯗꯨꯃꯥꯏꯅ ꯑꯣꯏꯕ ꯍꯥꯏꯇꯥꯔꯦꯅꯦ ꯁꯅꯤꯗꯤ ꯑꯣꯏꯗ꯭ꯔꯒ ꯑꯗꯨꯒꯤ ꯑꯗꯨꯒꯤ ꯀꯟꯗꯤꯁꯟꯗꯣ ꯂꯩꯕꯅꯤꯅ ꯑꯥ ꯃꯪꯉꯒ ꯀꯩꯅ ꯇꯧꯗꯕꯣ ꯆ ꯎꯗꯕꯗꯣ
ꯎꯝ ꯑꯁ ꯑꯩꯈꯣꯏꯗꯁꯨ ꯑꯩꯈꯣꯏꯗꯁꯨ ꯍꯧꯖꯤꯛ ꯅꯪ ꯣ ꯀꯩꯅꯣ ꯕꯤꯗꯤꯑꯣ ꯌꯥꯔꯗꯤꯁ ꯅꯪ ꯀꯩꯅꯣ ꯇꯧ ꯂꯩꯆꯤꯠꯅ ꯉꯥꯏꯔꯦ ꯁꯤꯁꯦ ꯒꯥꯔꯤ ꯊꯧꯕ ꯐꯥꯎ ꯌꯥꯗꯦ
ꯆ ꯆ ꯆ
ꯀꯩꯅꯣ ꯅꯪ ꯗꯥꯔꯖꯤꯂꯤꯡ ꯆꯠꯂꯕꯣ
ꯄꯠꯇꯔꯤꯑꯦ
ꯑꯣ ꯑꯗꯨꯒꯤ ꯋꯦꯗꯔ ꯇꯥꯏꯞꯅꯦꯗ ꯒꯥꯔꯤꯗꯨꯁꯨ ꯊꯧꯕ ꯌꯥꯗꯦ ꯑꯗꯨ ꯃꯗꯦꯕ ꯂꯝꯕꯤꯗꯣ ꯂꯩꯆꯤꯟꯅ ꯑꯗꯨꯝ ꯊꯥꯍꯜꯂꯤ
ꯑꯣ ꯔꯣ ꯃꯆꯥꯥ ꯀꯦ ꯐ꯭ꯔꯣꯗꯦꯕꯤꯗ ꯌꯦꯡꯒꯕ꯭ꯔꯣꯗꯤ ꯂꯣꯀꯦꯁꯟꯗ ꯍꯄ
ꯎꯝꯝ ꯎꯝ
ꯒꯦꯝ꯫ ꯒꯦꯝ ꯁꯥꯅꯔꯕꯣꯗꯤ ꯀꯩꯅꯣ꯫ ꯆꯥꯅꯕꯗꯨꯔꯣ꯫ ꯖꯤꯝ ꯁꯥꯟꯅꯕꯗꯨ ꯅꯠꯇꯦꯀꯣ꯫ ꯑꯣ ꯑꯠꯆꯆꯥ ꯀꯥꯎꯊꯣꯛꯎ ꯌꯥꯝꯕꯅꯤꯅ ꯃꯔꯨꯞ꯫
ꯉꯁꯤꯁꯦ꯫ ꯌꯦꯡꯒꯦ꯫ ꯆꯠꯊꯣꯛ ꯆꯠꯖꯤꯟꯒꯤꯗꯤ ꯅꯨꯡꯉꯥꯏꯇꯦꯕ ꯍꯟꯗꯛꯁꯦ꯫ ꯁꯥꯟꯅꯕꯁꯨ ꯕꯤꯠ ꯀ ꯂꯩꯇꯦꯅꯦ꯫
ꯑꯣ꯫ ꯭ꯕꯔꯣ ꯍꯣꯏꯗꯤ ꯗꯨꯝ ꯃꯩꯅꯨꯡꯗꯤ꯫ ꯊꯣꯏꯗꯣꯛꯄ ꯀꯩꯁꯨ ꯄ꯭ꯔꯣꯕ꯭ꯂꯦꯝ ꯂꯩꯇꯦꯀꯣ ꯍꯧꯖꯤꯛꯀꯥꯟꯗꯤ ꯅꯣꯡ ꯆꯨꯔꯁꯨ꯫
ꯃꯩꯗꯤ꯫ ꯁꯦꯝꯗ꯭ꯔꯗꯤ ꯑꯃꯨꯛꯀ ꯁꯦꯝꯗꯣꯏꯅꯦ ꯎꯝ ꯎ꯫ ꯎ ꯅꯤꯡꯈꯥꯏꯕꯒꯨꯝꯕ꯫ ꯑꯗꯨꯒꯨꯝꯕꯅ꯫ ꯂꯥꯏꯟꯗꯣ ꯃꯣꯏꯒꯤ ꯋꯥꯌꯔꯗꯣ ꯀꯛ ꯀꯛꯈ꯭ꯔꯗꯤ ꯑꯗꯨꯝ꯫ ꯂꯥꯛꯇ꯭ꯔꯦ꯫ ꯑꯃꯨꯛꯀ ꯁꯦꯝꯗꯣꯏꯅꯦꯕ ꯅꯣꯡ ꯆꯨꯕ ꯃꯇꯝꯗꯗꯤ꯫ ꯅꯣꯡ ꯆꯨꯕ ꯃꯇꯝꯗꯗꯤꯀꯣ ꯃꯥꯏ ꯁꯦ ꯑꯗꯨꯝ ꯕꯦꯔꯥ ꯂꯩꯒꯜꯂꯦ꯫
ꯑꯣ ꯕ꯭ꯔꯣ ꯍꯣꯏꯗꯤ ꯀꯩꯅꯣꯒꯨꯝꯕ ꯁꯤꯖꯤꯟꯅꯗ꯭ꯔꯣ ꯁꯣꯂꯔꯒꯨꯝꯕꯗꯤ ꯁꯤꯖꯤꯟꯅꯗ꯭ꯔꯣ꯫
ꯑꯗꯨꯝ ꯁꯤꯖꯤꯟꯅꯩꯌꯦ ꯑꯗꯨꯅ ꯃꯍꯨꯠ꯫ ꯈꯔ ꯁꯤꯟꯕꯅꯦ ꯂꯥꯛꯇ꯭ꯔꯗꯤ꯫ ꯁꯣꯂꯔ ꯑꯣꯏꯅ ꯇꯧꯕ꯫
ꯑꯣ ꯆꯥꯠꯇꯨꯅ ꯕꯦꯛꯑꯞ ꯅꯦꯕ꯫
ꯎꯝ ꯕꯦꯀꯞ ꯅꯦ ꯎꯝ ꯑꯗꯨ ꯎꯝ ꯆꯤꯡꯗꯗꯤ ꯁꯣꯂꯔ ꯂꯩꯇꯔ꯭ꯗꯤ ꯌꯥꯗꯦꯍꯦ ꯀꯥꯟꯅꯗꯦꯕ ꯃꯩꯁꯦ ꯇꯝꯕ ꯉꯝꯗꯦꯕ ꯍꯧꯖꯤꯛ ꯃꯨꯠꯀꯦꯔꯥ ꯄꯦꯔꯥ ꯇꯥꯝꯕ ꯉꯝꯗꯦ ꯋꯥ
ꯕꯣꯏ ꯒꯤꯗꯤ ꯀꯩꯅꯣ ꯒꯨꯝꯕꯅꯤ ꯁꯇꯦꯞ ꯒꯤ ꯂꯩꯇꯕ __ ꯄ꯭ꯔꯤꯄꯦꯠ ꯄꯤꯁꯤ
ꯍꯣꯏꯠ ꯄ꯭ꯔꯤꯄꯦꯠ ꯁꯤꯁꯇꯦꯝ ꯅꯦ ꯄꯤꯄꯦꯗ ꯁꯤꯁꯇꯦꯝ ꯂꯥꯛꯄꯗꯒꯤ ꯎꯝ ꯑꯝ ꯄꯩꯁꯥ__ ꯁꯦ ꯂꯣꯏ ꯀꯩꯅꯣꯗ꯭ꯔꯦ ꯊꯤꯕꯁꯨ__ ꯕ ꯉꯝꯗꯦ ꯚ꯭ꯌꯨꯁꯦ ꯑꯦ ꯍꯤ ꯎꯝ ꯅꯍꯥꯟꯗꯤ ꯕꯤꯜ ꯂꯩꯇꯕꯅꯦ꯫ ꯄꯪ ꯄꯪꯁꯤꯗꯤꯡꯁꯤ ꯌꯥꯕꯅꯦꯕ ꯑꯦꯝ ꯊꯤꯔꯝꯅꯤ ꯅ ꯀꯣ ꯍꯤ ꯏ ꯂꯥꯞ ꯃꯩꯕꯨꯂ ꯑꯗꯤ ꯗꯨꯝ__ ꯊ ꯇꯧꯕ ꯊꯕꯛ__ ꯑꯝ ꯇꯧꯕ ꯌꯥꯏ ꯍꯤ ꯀꯔꯤ ꯎ ꯁꯨꯒꯦꯔ ꯐꯤ ꯁꯨꯒꯦꯔꯥ ꯑꯗꯨꯝ ꯇꯧꯕ ꯌꯥꯔꯦ
ꯕ꯭ꯔꯣꯗꯤ ꯗꯨꯝ ꯇꯧꯕ꯭ꯔꯣ ꯍꯩꯕ꯭ꯔꯣ ꯕꯣꯜ ꯏꯗꯦꯠ
ꯑꯗꯨꯝ ꯎ ꯁꯨꯕꯒꯤꯗꯤ ꯍꯣꯏ ꯌꯣꯏ ꯈꯔ ꯈꯔ ꯃꯇꯦꯡ ꯄꯥꯡꯉꯤꯗ ꯌꯨꯝ ꯌꯨꯝꯗ ꯌꯨꯝ ꯀꯨꯝꯕ ꯁꯦꯝꯃ ꯀꯥꯟꯗ ꯑꯗꯨꯝ ꯃꯤꯁꯇ꯭ꯔꯤꯒ ꯑꯗꯨ ꯃꯇꯦꯡ ꯄꯥꯡꯉꯦꯕ ꯑꯩꯁꯨ
ꯑꯆꯥ ꯑꯆꯥ
ꯎꯝ ꯉꯁꯤꯗꯤ ꯀꯔꯤ ꯄ꯭ꯂꯥꯟ ꯂꯩꯥꯕ ꯕ꯭ꯔꯣ ꯊꯕꯛ ꯆꯠꯀꯗꯧꯕꯒꯨꯝꯕ ꯂꯩꯕ꯭ꯔꯣ
ꯊꯣꯏꯗꯣꯛꯄ ꯂꯩꯇꯦꯗꯥ ꯕꯔꯣ ꯆꯥꯞ ꯃꯅꯩ ꯅꯣꯡꯃꯒꯤ ꯗꯦꯜꯂꯤ ꯑꯦꯛꯇꯤꯚꯤꯇꯤ ꯍꯥꯏꯇꯥꯔꯦꯅꯦꯀꯣ ꯑꯗꯨ ꯃꯉꯥꯏ ꯊꯣꯏꯗꯣꯛꯄ ꯂꯩꯇꯦꯗ ꯕ꯭ꯔꯣ
ꯎꯝ꯫
ꯅꯣꯡꯃ ꯇꯧꯔꯛ ꯑꯣ ꯉꯁꯤꯁꯦ ꯌꯦꯔꯨꯝ꯫ ꯆꯥꯏꯌꯦ ꯌꯦ ꯕ꯭ꯔꯣ꯫
ꯎꯝꯝ ꯄ꯭ꯔꯣꯇꯤꯟ ꯋꯥꯡꯕ ꯀꯩꯅꯣꯅꯤꯅꯦ ꯆꯤꯟꯖꯥꯛꯅꯤꯅꯦ
ꯃꯥꯅꯦ
ꯍꯣꯏ ꯐꯔꯦ ꯑꯗꯨꯗꯤ ꯅꯪ ꯀꯔꯤꯒꯨꯝꯕ ꯀꯣꯏꯔꯛꯀꯦ ꯍꯥꯏꯕꯒꯨꯝꯗ ꯑꯣꯏꯔꯗꯤ ꯄꯥꯎ ꯑꯗꯨꯝ ꯐꯥꯎꯔꯛꯑꯣ
ꯑꯣ ꯌꯥꯏꯌꯦ ꯁꯨꯝꯛ ꯃꯔꯛ ꯃꯔꯛ ꯁꯨꯝꯕ ꯋꯥ ꯋꯥꯔꯤ ꯁꯥꯟꯗꯦ ꯑꯗꯨꯝ ꯍꯥꯏꯗꯤ ꯁꯤ ꯅꯠꯇꯕꯀꯣ
ꯑꯣ ꯍꯣꯏ ꯍꯣꯏ ꯎꯝ ꯐꯔꯦ ꯐꯔꯦ ꯇꯨꯗꯤ ꯎꯝ ꯍꯝ